ꯍꯂꯥꯎ ꯎꯝ ꯇꯥꯏ
ꯀꯩꯇꯧꯔꯤꯅꯣ
ꯎꯝ ꯑꯩ ꯐꯝꯃꯒ ꯂꯩꯌꯦ ꯅꯪꯗꯤ ꯎꯝ ꯊꯥꯈ꯭ꯔꯦ꯫
ꯀꯔꯤ ꯌꯦꯟꯁꯥꯡ ꯆꯥꯒꯦ ꯑꯈꯣꯏꯁꯨ ꯆꯥꯔꯦ
ꯎꯝ ꯑꯈꯣꯏꯗꯣ ꯍꯋꯥꯏ ꯈꯔ
ꯑꯣ ꯍꯥꯎꯅꯤ
ꯀꯅꯥ ꯀꯅꯥ ꯂꯩꯒꯦ꯫
ꯎꯝ ꯑꯩ ꯅꯎꯄꯥꯅꯤꯒ ꯆꯅꯨꯄꯤ ꯑꯃꯒ
ꯑꯣ ꯑꯈꯣꯏꯗꯤ ꯉꯁꯤ ꯀꯥꯡꯁꯣꯏ ꯆꯏꯌꯦ
ꯎꯝ ꯀꯥꯡꯁꯣꯏꯗꯤ ꯍꯥꯎꯕꯅꯦ꯫ ꯅꯪꯗꯤ ꯀꯅꯥ ꯀꯅꯥ ꯂꯩꯕꯣ꯫
ꯑꯩꯈꯣꯏ ꯏꯃꯥꯟꯅꯕꯤꯄꯤ ꯈꯣꯏ ꯂꯩꯌꯦ ꯍꯧꯖꯤꯛꯇꯤ
ꯎꯝ ꯀꯣꯂꯦꯖ ꯆꯠꯄꯔ
ꯎꯝ ꯆꯠꯇꯦ ꯁꯨꯇꯤ ꯊꯥꯔꯤꯕꯅꯦ ꯑꯈꯣꯏ
ꯑꯣ ꯑꯣ ꯅꯣꯏꯗ ꯅꯨ ꯃꯥꯜ ꯅꯗꯤ ꯎꯝ
ꯀꯔꯤ ꯀꯗꯥꯏ ꯆꯠꯇꯣꯏꯅꯣ ꯌꯨꯝꯗ ꯑꯗꯨꯝ ꯂꯩꯇꯣꯏꯔꯣ
ꯎꯝ ꯌꯨꯝꯗ ꯂꯩꯌꯦ ꯑꯗꯨꯝ
ꯑꯣ ꯆꯠꯊꯣꯛꯑꯔꯣꯏ ꯊꯕꯛ
ꯎꯝ ꯁꯥ
ꯅꯨꯡꯉꯥꯏꯅꯤ ꯑꯗꯨꯗꯤ ꯑꯩꯁꯨ ꯆꯠꯊꯣꯔꯔꯣꯏꯗ ꯌꯨꯝꯗ ꯑꯗꯨꯝ ꯂꯣꯏꯗꯣꯏꯅꯦ
ꯎꯝ ꯅꯣꯏꯗꯤ ꯅꯨꯡꯉꯥꯟꯅꯕ ꯈꯣꯏ ꯂꯩꯃꯤꯟꯅꯔꯗꯤ ꯅꯨꯡꯉꯥꯏꯒꯅꯤ꯫
ꯍꯣꯏ
ꯎ ꯁꯤꯡꯖꯨ ꯀꯩ ꯀꯩ ꯆꯥꯔꯣꯏ
ꯑꯁ ꯁꯤꯡꯖꯨ ꯆꯥꯕꯗꯣ ꯄꯨꯛ ꯌꯥꯝ ꯅꯨꯡꯉꯥꯏꯗꯦ꯫
ꯊꯋꯥ ꯃꯣꯔꯣꯛ ꯆꯥꯕ ꯌꯥꯗꯕ
ꯆꯥꯕꯗꯤ ꯌꯥꯏꯌꯦ ꯑꯗꯨꯁꯨ ꯑꯗꯨꯝ ꯆꯥꯔꯗꯤ ꯄꯨꯛꯅ ꯅꯨꯡꯉꯥꯏꯇꯕ
ꯎꯝ ꯎꯝ
ꯑꯩꯗꯤ ꯁꯤꯡꯖꯨ ꯑꯗꯨꯝ ꯌꯥꯝ ꯄꯥꯝꯃꯦ꯫
ꯍꯣꯏ ꯑꯩꯁꯨ ꯄꯥꯝꯕꯗꯤ ꯄꯥꯝꯃꯦ ꯑꯗꯨ ꯄꯨꯛꯅ ꯌꯥꯗꯦ꯫
ꯎꯝ ꯑꯇꯩꯗꯤ ꯆꯥꯗ ꯀꯔꯤꯁꯨ ꯇꯧꯗꯕ꯭ꯔꯥ ꯁꯤꯡꯖꯨ ꯃꯔꯣꯛ ꯉꯥꯛꯇꯔꯣ?
ꯆꯥꯕꯗꯤ ꯂꯣꯏ ꯆꯥꯕ ꯌꯥꯏꯌꯦ ꯑꯗꯨ ꯃꯔꯣꯛ ꯆꯥꯕꯗꯣ ꯑꯗꯨ ꯑꯩ ꯐꯠꯇꯕꯒꯤꯀꯣ
ꯎꯝ
ꯅꯨꯡꯉꯥꯏꯇꯕ
ꯎꯝ ꯃꯣꯔꯣꯛꯁꯨ ꯌꯥꯝ ꯆꯥꯝꯃꯜꯂꯁꯨ ꯀꯩꯅꯣ ꯃꯥꯏꯗꯀꯣ
ꯎꯝ
ꯐꯠꯇꯦ ꯍꯥꯏꯌꯦ ꯁꯝꯕ꯭ꯔꯨꯒꯨꯝꯕ ꯊꯨꯡꯕꯗꯣ
ꯑꯗꯨꯒꯨꯝꯕꯗꯤ ꯇꯧꯗꯦ ꯑꯩꯒꯤꯗꯤ꯫ ꯉꯔꯥꯡ ꯕꯣꯜ ꯁꯥꯟꯅꯕ ꯌꯦꯡꯕ꯭ꯔꯥ?
ꯎꯝ ꯌꯦꯡꯉꯦ ꯅꯨꯡꯉꯥꯏꯌꯦ꯫
ꯍꯣꯏ ꯑꯩꯈꯣꯏꯁꯨ ꯅꯨ ꯌꯦꯡꯉꯦ꯫
ꯎꯝ ꯅꯣꯏ ꯀꯅꯥ - ꯀꯅꯥ ꯌꯦꯡꯕ꯭ꯔꯥ?
ꯑꯈꯣꯏ ꯑꯈꯣꯏ ꯗꯗꯥꯈꯣꯏ ꯑꯈꯣꯏ ꯆꯤꯆꯦꯈꯣꯏ ꯑꯩꯈꯣꯏ ꯏꯃꯥꯟꯅꯕꯤ ꯒꯩ ꯂꯣꯏ ꯌꯦꯡꯉꯤ꯫
ꯎꯝ ꯅꯨꯡꯉꯥꯏꯔꯝꯅꯦ ꯃꯤ ꯌꯥꯝꯅ ꯌꯦꯡꯕꯗꯣ꯫
ꯍꯣꯏ ꯃꯤ ꯌꯥꯝꯕꯗꯣ ꯌꯥꯝ ꯅꯨꯡꯉꯥꯏꯌꯦ꯫
ꯎꯝ ꯑꯩꯁꯨ ꯀꯣ ꯉꯔꯥꯡꯗꯣ ꯏꯅꯥꯎꯅꯄꯥ ꯈꯣꯏꯒ ꯌꯦꯡꯃꯤꯟꯅꯩ꯫
ꯑꯥ
ꯑꯩꯗꯤ ꯑꯃꯗꯣ
ꯍꯥꯥ
ꯏꯖꯤꯞꯇꯣ ꯉꯝꯃꯅꯤ ꯍꯥꯏꯅ ꯂꯩꯕꯅꯦ
ꯍꯣꯏ ꯁꯥꯟ ꯍꯣꯏ ꯐꯖꯅ ꯁꯥꯟꯅꯕ ꯒꯣꯜ ꯆꯪꯈꯤꯕꯗꯣ ꯑꯗꯨ ꯑꯩꯁꯨ ꯌꯥꯝ ꯄꯥꯈꯠ ꯗ ꯌꯦꯡꯕꯅꯦ ꯑꯗꯨꯒ ꯑꯩꯈꯣꯏ ꯁꯤꯗ ꯂꯩꯃꯤꯟꯅꯕ ꯑꯩꯈꯣꯏ ꯑ ꯑꯩꯈꯣꯏ ꯏꯃꯥꯟꯅꯕꯤꯒꯤ ꯃꯄꯥꯗꯣ ꯃꯥꯅ
ꯎꯝ
ꯑꯩꯈꯣꯏꯅ ꯉꯝꯅꯤ ꯉꯝꯅꯤ ꯍꯥꯏꯅ ꯑꯩꯈꯣꯏꯗꯣ ꯑꯩꯈꯣꯏ ꯑꯅꯤꯗꯣ ꯄꯦꯠ ꯇꯧꯕ ꯑꯗꯨꯒꯤ ꯑꯗꯨꯝ ꯈꯟꯅꯔ ꯂꯩꯒ ꯐꯥꯔꯁ ꯀꯣꯜ ꯆꯪꯕꯗ ꯑꯗꯨꯒ ꯂꯥꯁꯇ ꯑꯈꯣꯏꯅ ꯉꯝꯕꯗꯣ ꯃꯥ ꯋꯥ ꯉꯥꯡꯗ꯭ꯔꯦ꯫
ꯎꯝ ꯀꯩ ꯎꯝ ꯑꯩꯖꯨ ꯃꯣꯏ ꯑꯗꯨꯝ ꯉꯝꯃꯅꯤꯗ ꯈꯜꯂꯒ ꯂꯩꯌꯦꯕ꯫ ꯐꯖꯅ ꯁꯥꯟꯅꯔꯛꯑꯦ ꯂꯥꯁꯇꯗꯤ
ꯂꯥꯁꯇꯗꯤ ꯑꯈꯣꯏꯅ ꯉꯝꯈ꯭ꯔꯦ꯫
ꯎꯝ ꯃꯥꯒꯤ ꯃꯁꯛꯇꯣ ꯅꯣꯡꯕꯨ ꯅꯨꯡꯁꯤꯔꯛꯏ ꯑꯩꯗꯤ꯫ ꯉꯝꯃꯔꯣꯏ ꯈꯟꯕꯖꯥꯠꯅꯤꯀꯣ ꯍꯥꯟꯅ
ꯑꯥ
ꯎꯝ
ꯑꯗꯨꯗꯤ ꯊꯦꯡꯅ ꯇꯨꯝꯃꯝꯅꯤ ꯉꯔꯥꯡ ꯅꯨꯡꯗꯥꯡꯗꯤ
ꯊꯦꯡꯅ ꯇꯨꯝꯃꯦ ꯄꯨꯡ ꯑꯃ ꯑꯃ ꯇꯥꯔꯦ ꯇꯨꯝꯕꯗ
ꯑꯥ
ꯎꯝ ꯎꯝ ꯅꯣꯏꯁꯨ ꯊꯦꯡꯅ ꯇꯨꯝꯃꯅꯤꯀꯣ
ꯍꯣꯏ ꯑꯩꯈꯣꯏꯁꯨ ꯂꯣꯏꯔꯒ ꯇꯨꯝꯕꯅꯦ
ꯎꯝ ꯑꯩꯗꯤ ꯉꯍꯥꯛ ꯑꯩꯈꯣꯏ ꯏꯃꯥꯟꯅꯕꯤ ꯑꯩꯈꯣꯏ ꯒ꯭ꯔꯨꯞꯇꯒꯣ ꯇꯦꯖ ꯊꯥꯕꯅꯦ ꯑꯩꯈꯣꯏꯅ ꯉꯝꯃꯦ ꯑꯩꯈꯣꯏꯅ ꯉꯝꯃꯦ ꯐꯖꯅ ꯁꯥꯟꯅꯩ ꯍꯥꯏꯔꯤꯕ ꯋꯥꯔꯤꯗꯣ
ꯑꯥ
ꯗꯣꯡ ꯈꯔꯥ ꯁꯥꯏ
ꯎꯝ ꯍꯣꯔꯦꯟꯁꯨ ꯌꯦꯡꯒꯦꯔ
ꯍꯣꯔꯦꯟ ꯂꯩꯗꯦ ꯍꯥꯏꯌꯦ
ꯎꯝ ꯑꯩꯗ ꯌꯦꯡꯕꯤ
ꯍꯌꯦꯡꯗꯣ ꯂꯩꯇꯦ ꯍꯥꯏꯌꯦ
ꯎꯝ ꯑꯣ ꯃꯣꯏ ꯂꯣꯏꯗꯤ ꯂꯣꯏꯔꯅꯤꯀꯣ
ꯎꯝ
ꯅꯪ ꯅꯃꯥꯅꯕꯤꯗꯣ ꯃꯤ ꯑꯦ ꯀꯌꯥꯝ ꯌꯥꯝꯕ꯭ꯔꯣ ꯌꯥꯝꯕ꯭ꯔꯣ ꯑꯃꯅꯤ ꯈꯛꯇꯔꯣ
ꯑꯣꯈꯣꯏꯌꯥ ꯍꯨꯝꯂꯌꯦ
ꯎꯝ ꯃꯣꯏ ꯀꯣꯏꯔꯥꯛꯄ꯭ꯔꯣ
ꯑꯩꯅ ꯀꯣꯏꯊꯣꯛ ꯑꯩꯅ ꯀꯣꯏꯕ ꯑꯗꯣ ꯑꯩꯈꯣꯏꯗꯤ ꯑꯗꯨꯝ ꯅꯪꯅ ꯂꯩ ꯂꯩꯃꯤꯟꯅꯩꯌꯦ ꯑꯗꯨꯒꯤ
ꯎꯝ ꯎꯝ ꯎꯝ
ꯑꯩꯈꯣꯏꯗꯤ ꯆꯥꯛ ꯆꯥꯊꯣꯛꯄ ꯀꯨꯏꯗ꯭ꯔꯤ
ꯑꯌꯨꯛꯀꯤꯔꯣ
ꯍꯣꯏ ꯊꯦꯡꯅ ꯍꯧꯀꯠꯂꯛꯄꯥꯒꯤ ꯍꯥꯎ ꯍꯧꯀꯠꯂꯛꯄꯒꯤ ꯉꯔꯥꯡ ꯊꯦꯡꯅ ꯇꯨꯝꯕꯒꯤ ꯊꯦꯡꯅ ꯍꯧꯀꯠꯂꯦ
ꯎꯝ ꯑꯩꯁꯨ ꯊꯦꯡꯅ ꯍꯧꯒꯠꯂꯦ ꯉꯁꯤꯗꯤ ꯄꯨꯡ ꯇꯔꯦꯠ ꯍꯦꯜꯂꯦ ꯍꯧꯒꯠꯄꯗ ꯗꯨꯀꯥꯟ ꯅꯤꯄꯥꯟ ꯂꯤꯇꯔ ꯅꯤꯄꯥꯜ ꯅꯤꯄꯥꯜ ꯍꯦꯟꯕꯗ ꯆꯥꯛ ꯊꯣꯡꯕ ꯍꯧꯋꯦ ꯑꯗꯨꯒ ꯇꯔꯥ ꯃꯈꯥꯏ ꯑꯗꯨꯋꯥꯏꯗ ꯆꯥꯏꯌꯦ
ꯊꯦꯡꯅ ꯇꯨꯝꯕꯁꯦ ꯌꯥꯝ ꯋꯥꯕꯅꯦ ꯍꯛꯆꯥꯡꯗꯣ
ꯑꯩꯁꯨ ꯍꯧꯖꯤꯛ ꯎꯏꯔꯒ ꯂꯩꯕꯅꯦ ꯑꯩꯈꯣꯏ ꯏꯅꯥꯎꯄꯥꯈꯣꯏꯗꯤ ꯍꯧꯖꯤꯛ ꯐꯖꯅ ꯇꯨꯝꯃꯤꯌꯦ
ꯑꯥ
ꯅꯣꯡ ꯆꯨꯕ꯭ꯔꯥ
ꯎꯝ ꯉꯁꯥꯏꯗꯤ ꯈꯔ ꯆꯨꯔꯒꯀꯣ ꯍꯧꯖꯤꯛꯇꯤ ꯆꯨꯔꯗ꯭ꯔꯦ
ꯑꯣ
ꯋꯦꯗꯔꯗꯤ ꯈꯔ ꯅꯨꯡꯉꯥꯏ ꯉꯁꯤ
ꯍꯣꯏ ꯅꯨꯡꯉꯥꯏꯕꯅꯦ ꯇꯨꯝꯕꯁꯨ ꯌꯥꯝ ꯅꯨꯡꯉꯥꯏꯗꯣꯏꯅꯦ ꯁꯤ ꯁꯥ ꯍꯥꯇꯅꯀꯣ
ꯎꯝ ꯎꯝ ꯀꯣꯏꯕꯁꯨ ꯑꯗꯨꯝ ꯆꯠꯄ ꯅꯨꯡꯉꯥꯏꯒꯅꯤ
ꯍꯣꯏ
ꯀꯔꯤ ꯀꯔꯤ ꯇꯧꯔꯒ ꯂꯩꯇꯣꯏꯅꯣ
ꯑꯩ ꯀꯩꯁꯨ ꯇꯧꯔꯣꯏꯗ ꯌꯨꯝꯗ ꯑꯗꯨꯝ ꯂꯩꯒꯅꯤ
ꯑꯥ
ꯅꯣꯏꯗꯤ
ꯑꯩꯈꯣꯏꯁꯨ ꯑꯗꯨꯃꯥꯏꯅ ꯂꯩꯗꯣꯏꯅꯦ
ꯑꯩꯗꯤ ꯃꯤ ꯄꯨꯟꯕꯅꯤꯅ ꯋꯥꯔꯤꯒꯨꯝꯕ ꯁꯥꯟꯅꯔꯗꯤ ꯃꯇꯝ ꯈꯪꯗꯕꯅꯤ
ꯍꯣꯏ ꯑꯗꯨꯃꯥꯏꯟ ꯇꯧꯕꯗꯤ ꯇꯧꯋꯦ
ꯎꯝ ꯑꯩꯗꯤ ꯉꯥꯍꯥꯛ ꯇꯨꯝꯃꯅꯤ ꯇꯨꯝꯃꯒ ꯍꯧꯒꯠꯂꯒ ꯑꯗꯨꯝ ꯆꯥꯛ ꯊꯣꯡꯅꯤ
ꯇꯨꯝꯃꯔꯣꯏ ꯑꯩꯗꯤ ꯅꯨꯡꯗꯥꯡ ꯇꯨꯝꯕ ꯌꯥꯗꯦ
ꯎꯝ ꯑꯩꯁꯨ ꯅꯨꯡꯊꯤꯟꯗꯗꯤ ꯇꯨꯝꯃꯗꯤꯀꯣ ꯅꯨꯡꯗꯥꯡꯗꯤ ꯈꯔ ꯇꯨꯝꯕꯗ ꯅꯨꯡꯉꯥꯏꯇꯧꯕꯅꯤ ꯎꯝ ꯅꯣꯏꯗꯤ ꯄꯨꯡ ꯀꯌꯥ ꯊꯦꯡ ꯊꯦꯡ ꯇꯨꯝꯕ꯭ꯔꯥ
ꯑꯩ ꯍꯧꯖꯤꯛꯀꯥꯟ ꯕꯣꯜ ꯁꯥꯟꯅꯕ ꯌꯦꯡꯕꯒꯤ ꯄꯨꯡ
ꯎꯝ
ꯑꯃ ꯑꯅꯤ ꯑꯗꯋꯥꯏꯗꯥ ꯗꯨꯝ ꯇꯨꯝꯃꯦ ꯑꯗꯣ ꯑꯃꯨꯛ ꯑꯃ ꯑꯃ ꯃꯈꯥꯏꯗꯁꯨ ꯕꯣꯜ ꯁꯟꯅꯕ ꯂꯩꯔꯗꯤ ꯑꯗꯨꯝ ꯌꯦꯡꯗꯣꯏꯅꯦ ꯑꯗꯣ
ꯎꯝ ꯑꯩꯁꯨ ꯊꯦꯡ ꯊꯦꯡ ꯇꯨꯝꯃꯤꯔ
ꯎꯝ
ꯍꯣꯔꯦꯟꯗꯤ ꯕꯣꯜ ꯂꯩꯇꯔꯗꯤ ꯌꯦꯡꯉꯔꯣꯏꯅꯦ
ꯍꯣꯏ ꯍꯣꯔꯦꯟꯗꯤ ꯉꯟꯅ ꯇꯨꯝꯊꯣꯛꯑꯒꯦ
ꯎꯝ ꯉꯟꯇꯥ ꯇꯨꯝꯃꯣ
ꯑꯩꯒꯤ ꯍꯛꯆꯥꯡ ꯍꯛꯆꯥꯡꯁꯨꯁꯨ ꯅꯨꯡꯉꯥꯏꯗꯦ
ꯎꯝ ꯇꯨꯝꯕꯅꯗꯤ ꯍꯛꯆꯥꯡ ꯈꯔ ꯐꯩꯌꯦ
ꯎꯝ ꯌꯨꯝꯗ ꯂꯩꯃꯟꯕꯒꯤ ꯌꯥꯝ ꯅꯣꯏꯔꯥ ꯂꯩꯌꯦ
ꯑꯩꯁꯨꯅꯦ ꯆꯠꯊꯣꯛꯇꯦ ꯌꯨꯝꯗ ꯑꯗꯨꯝ ꯂꯩꯌꯦ
ꯎꯝ
ꯅꯣꯏꯗꯤ ꯀꯣꯂꯦꯖ ꯀꯥꯔꯗꯤ ꯑꯗꯨꯝ ꯈꯔꯗꯤ ꯐꯔꯝꯒꯅꯤ
ꯑꯁ ꯀꯣꯂꯦꯖꯁꯨ ꯐꯖꯅ ꯇꯥꯛꯇꯕꯒꯤ
ꯎꯝ ꯅꯣꯏ ꯆꯥꯡꯅꯥꯏꯅ ꯆꯠꯄ꯭ꯔꯣ
ꯆꯠꯄꯗꯤ ꯆꯠꯂꯦ
ꯅꯣꯏ ꯁꯦꯛꯁꯟ ꯈꯥꯏꯕ꯭ꯔꯥ
ꯈꯥꯏꯗꯦ
ꯎꯝ ꯏꯅꯥꯎꯄꯥ ꯈꯣꯏꯗꯤ ꯃꯤ ꯌꯥꯝꯃꯟꯕꯒꯤ ꯈꯥꯏ ꯍꯥꯏ
ꯎꯝ ꯑꯩꯈꯣꯏꯗꯤ ꯌꯥꯝꯗꯦꯗ ꯀꯨꯟ ꯃꯉꯥꯒꯨꯝꯕ ꯈꯛꯅꯦ
ꯎꯝ ꯈꯣꯏ ꯅꯎꯄ ꯈꯣꯢꯁꯨ ꯐꯖꯥꯟ ꯆꯠꯇꯦꯗ ꯃꯣꯏ ꯇꯥꯛꯄꯗꯣ ꯂꯥꯡꯃꯟꯕꯒꯤ ꯇꯥꯁꯨ ꯇꯥꯗꯦ ꯍꯥꯏ ꯒ꯭ꯌꯥꯟꯁꯨ ꯆꯪꯗꯦ ꯍꯥꯏ
ꯍꯞꯇꯥ ꯑꯃꯗ ꯑꯅꯤ ꯑꯍꯨꯝꯂꯛꯇꯤ ꯆꯠꯄ ꯃꯥꯜꯂꯦ
ꯑꯁ ꯑꯩꯗꯤ ꯆꯠꯄꯗꯤ ꯐꯖꯅ ꯆꯠꯂꯦ ꯑꯗꯣ ꯐꯖꯅꯁꯨ ꯇꯥꯛꯄꯤꯗꯦ ꯑꯗꯨꯝ ꯀꯣꯂꯦꯖꯇ ꯂꯩꯔꯒ ꯃꯇꯝ ꯂꯦꯟꯊꯣꯛꯑ ꯂꯩꯕꯅꯦ
ꯎꯝ ꯍꯣꯏ ꯌꯨꯝꯗ ꯁꯔꯨꯛ ꯌꯨꯝꯗ ꯂꯩꯕ ꯁꯔꯨꯛꯄꯨꯗꯤꯀꯣ
ꯑꯥꯝ
ꯑꯗꯨ ꯆꯥꯛꯄꯗꯗꯤ ꯈꯔ ꯍꯥꯛꯆꯥꯡꯁꯨ ꯐ꯭ꯔꯦꯁ ꯑꯣꯏ ꯑꯗꯨꯝ
ꯍꯣꯏ ꯌꯨꯝꯗꯗꯤ ꯑꯗꯨꯝ ꯂꯩꯐꯝꯁꯨ ꯈꯪꯗꯦ ꯑꯗꯨꯒꯤ ꯑꯗꯨꯝ ꯀꯣꯂꯦꯖꯇ ꯆꯠꯂꯒ ꯏꯃꯥꯟꯅꯕꯤꯈꯣꯏ ꯄꯨꯜꯂꯒ ꯑꯗꯨꯝ ꯂꯩꯗꯣꯏꯅꯦ
ꯎꯝ ꯑꯩꯗꯤ ꯌꯨꯝꯗ ꯂꯩꯃꯟꯕ ꯒ꯭ꯌꯥꯟꯃꯦꯟꯐꯥꯎ ꯊꯣꯛꯇꯔꯦꯗ ꯏꯃꯥꯟꯅꯕꯤ ꯑꯩꯈꯣꯏꯁꯨ ꯂꯩꯇꯕꯩꯈꯣꯏ ꯁꯤꯗ
ꯎꯝ
ꯎꯝ ꯅꯣꯏ ꯔꯦꯟꯇ ꯂꯩꯕꯗꯣ
ꯎꯝ
ꯃꯤ ꯌꯥꯝꯅ ꯂꯩꯕꯔꯥ
ꯌꯥꯝꯗꯦ ꯃꯤ ꯑꯃ ꯑꯩꯈꯣꯏꯒ ꯃꯤ ꯑꯃ ꯑꯩꯈꯣꯏ ꯂꯩꯃꯤꯟꯅꯕ ꯑꯃꯒ ꯑꯩꯈꯣꯏ ꯑꯅꯤꯈꯛ ꯂꯩꯌꯦ ꯑꯩꯈꯣꯏ
ꯃꯣꯏꯁ ꯀꯥꯗ ꯌꯥꯝꯅ ꯁꯤꯞ ꯑꯣ ꯑꯣ ꯑꯩꯈꯣꯏꯕꯨꯗꯤ ꯌꯥꯝꯕꯅꯦ ꯑꯗꯨ ꯀꯩꯅꯣ ꯂꯩꯇꯕ ꯅꯨꯄꯤ ꯂꯩꯇꯕ
ꯑꯣ
ꯎꯝ ꯃꯣꯏꯗꯣ ꯌꯥꯝꯅ ꯁꯦꯝꯗꯕ ꯃꯥꯜꯂꯦꯀꯣ
ꯍꯣꯏ ꯌꯥꯝꯅ ꯊꯝꯗꯦ ꯃꯤ ꯑꯅꯤꯈꯛ ꯊꯝꯃꯦ
ꯎꯝ ꯃꯤ ꯂꯩ ꯌꯥꯝꯅ ꯂꯩꯇꯔꯗꯤ ꯑꯗꯨ ꯂꯩꯕ ꯅꯨꯡꯉꯥꯏꯔꯝꯃꯔꯣꯢ ꯢꯆꯤꯛ ꯆꯤꯛꯕꯗꯣ ꯎꯝ
ꯑꯗꯨꯃꯥꯏꯅꯗꯤ ꯑꯣꯏꯕꯅꯦ ꯑꯣꯏꯕꯗꯤ
ꯎꯝ
ꯂꯩꯕꯗꯤ ꯁꯤꯗ ꯂꯩꯕꯗꯣ ꯌꯥꯝ ꯅꯨꯡꯉꯥꯏꯕꯅꯦ ꯅꯨꯡꯉꯥꯏꯗꯤ ꯅꯨꯡꯉꯥꯏꯕꯅꯦ
ꯎꯝ ꯄꯩꯁꯥꯗꯤ ꯌꯥꯝ ꯂꯧꯕ꯭ꯔꯥ